ꯀꯩꯗꯧꯔꯤꯅꯣ
ꯁꯨꯝ ꯐꯝꯃꯒ ꯂꯩꯌꯦ ꯍꯧꯖꯤꯛꯇꯤ ꯅꯪꯗꯤ
ꯑꯩꯁꯨ ꯐꯝꯃꯒ ꯂꯩꯌꯦꯗ ꯊꯥꯗ꯭ꯔꯣ
ꯁꯥꯕꯒꯤ ꯃꯄꯥꯟꯗ ꯎꯔꯨꯝꯗ ꯐꯝꯃꯒ ꯂꯩꯕꯅꯦ
ꯅꯨꯡꯉꯥꯏꯔꯦꯍꯦ ꯑꯗꯨꯗꯤ ꯅꯪꯗꯤ
ꯎꯝ ꯅꯪꯗꯤ ꯀꯃꯥꯏ ꯂꯩꯕ꯭ꯔꯥ
ꯑꯩꯁꯨ ꯁꯥꯕꯒꯤ ꯑꯩꯗꯤ ꯔꯨꯝꯒꯤ ꯃꯅꯨꯡꯗ ꯑꯗꯨꯝ ꯂꯩꯌꯦ
ꯑꯣ
ꯃꯄꯥꯟ ꯊꯣꯛꯑꯗꯤ ꯍꯦꯟꯅ ꯁꯥꯏꯌꯦꯗ
ꯑꯣ ꯁꯤꯗꯗꯤ ꯃꯄꯥꯟ ꯊꯣꯛꯑꯗꯤ ꯈꯔ ꯎꯔꯨꯝꯗ ꯂꯩꯔꯗꯤ ꯈꯔ ꯏꯪꯉꯦꯅ
ꯀꯔꯤ ꯃꯊꯦꯜ ꯆꯥꯔꯒꯦ ꯍꯋꯥꯏ ꯑꯩ ꯅꯪꯕꯨ ꯍꯥꯟꯅ ꯍꯪꯕꯅꯦ
ꯑꯩꯈꯣꯏꯗꯣ
ꯑꯥ
ꯎꯝ ꯍꯋꯥꯏ ꯆꯝꯐꯨꯠꯀ ꯑꯂꯨꯁꯦ ꯉꯥꯎꯒ ꯇꯧꯋꯦ
ꯑꯆꯠꯆꯥ ꯑꯍꯥꯎꯕꯅꯤꯅꯦ ꯑꯗꯨꯗꯤ
ꯎꯝ ꯍꯥꯎꯋꯦ
ꯎꯝ ꯍꯥꯥ
ꯅꯪꯗꯤ ꯀꯔꯤ ꯃꯊꯦꯜ ꯆꯥꯕ꯭ꯔꯣ
ꯆꯥꯏꯌꯦ ꯉꯔꯥꯡꯒꯤ ꯏꯟꯖꯥꯡ ꯂꯦꯝꯕ
ꯀꯔꯤ ꯌꯦꯟꯁꯥꯡ ꯉꯔꯥꯡꯒꯤ ꯁꯥ ꯑꯣꯏꯔꯝꯃꯅꯤ
ꯉꯔꯥꯡꯗꯣ ꯉꯥ ꯊꯣꯡꯕ ꯑꯗꯨꯒꯤ ꯂꯦꯝꯕ ꯆꯥꯕ ꯑꯃꯨꯛ
ꯍꯣꯢ ꯉꯔꯥꯡꯒꯤ ꯍꯥꯏꯔꯗꯤ ꯍꯥꯎꯋꯦꯕ ꯁꯣꯢꯗ꯭ꯔꯦ
ꯍꯥꯥ
ꯅꯠꯇ꯭ꯔꯥ ꯉꯔꯥꯡꯒꯤ ꯍꯥꯏꯗꯤ ꯍꯥꯎꯇꯔꯣꯃꯦ
ꯑ ꯑꯁ ꯍꯥꯎꯗ꯭ꯔꯗꯤ ꯉꯔꯥꯡꯗꯤ ꯀꯅꯥꯅ ꯆꯥꯒꯅꯤ
ꯆꯨꯝꯃꯦ
ꯉꯔꯥꯡꯒꯤ ꯑꯣꯏꯔꯗꯤ ꯍꯥꯎꯇ꯭ꯔꯗꯤ ꯀꯅꯥꯅ ꯆꯥꯒꯅꯤ ꯑꯃꯨꯛ
ꯍꯣꯏ
ꯉꯔꯥꯡꯗꯒꯤ ꯂꯦꯝꯃꯗꯤ ꯑꯦ ꯂꯪꯊꯣꯛꯈ꯭ꯔꯣ ꯂꯪꯊꯣꯛꯈ꯭ꯔꯣꯅ ꯂꯪꯊꯣꯛꯈ꯭ꯔꯅꯤꯅ ꯎ
ꯍꯣꯜꯗꯦ ꯑꯗꯨꯝ ꯐ꯭ꯔꯤ ꯂꯩꯕ꯭ꯔꯥ
ꯑꯗꯨꯝ ꯂꯩꯌꯦꯗ ꯍꯣꯏ
ꯎ ꯑꯠꯆꯥ ꯑꯗꯨꯗꯤ ꯑꯗꯨꯝ ꯋꯥꯔꯤ ꯁꯥꯔꯒ ꯂꯩꯕ ꯌꯥꯕꯖꯥꯠꯅꯤꯅꯦ ꯉꯁꯥꯏ ꯉꯁꯥꯢꯗꯒꯤ
ꯂ ꯑꯩ ꯑꯗꯨꯝ ꯐ꯭ꯔꯤꯒ ꯆꯥꯏ ꯃꯨꯚꯤ ꯑꯃꯨꯛ ꯌꯦꯡꯉꯦ ꯀꯩꯔꯤ ꯇꯧꯔꯦ ꯑꯗꯨꯃꯥꯏꯅ ꯇꯧꯔꯒ ꯂꯩꯕ
ꯏꯁ ꯃꯨꯚꯤ ꯌꯦꯡꯕꯒꯤ ꯃꯍꯨꯠꯇ ꯁꯤꯅ ꯐꯠꯇ꯭ꯔꯣ
ꯍꯣꯏ ꯑꯗꯨꯗꯤ ꯇꯧꯐꯝ ꯂꯥꯛꯐꯝ ꯈꯪꯗꯦꯅꯦ
ꯃꯔꯨꯞꯁꯨ ꯐꯪꯍꯧꯕ ꯄꯩꯁꯥꯁꯨ ꯐꯪꯍꯧꯕ
ꯆ
ꯆꯦꯠꯇ ꯊꯥꯅꯔꯤꯗꯣ ꯁꯤꯡꯒꯥꯜꯁꯤꯡꯒꯤꯗꯤ ꯌꯥꯝ ꯅꯨꯡꯉꯥꯏꯈ꯭ꯔꯦꯅ
ꯑ ꯖꯥꯠ ꯖꯥꯠꯅꯤ ꯀꯥꯢꯗꯒꯤ
ꯍꯥꯥ
ꯉꯁꯤ ꯀꯥꯏ ꯀꯔꯤ ꯇꯧꯗꯣꯏꯅꯣ
ꯑꯗꯨꯝ ꯐ꯭ꯔꯤ ꯂꯩꯒꯅꯤꯗ ꯀꯔꯤꯁꯨ ꯇꯧꯅꯤꯡꯉꯥꯏ ꯂꯩꯇꯦꯅ ꯑꯩꯒꯤ ꯂꯝ ꯑꯁꯦꯡꯕꯗꯗꯤ ꯂꯣꯏ ꯂꯣꯏꯅꯈ꯭ꯔꯦ
ꯑꯣ
ꯅꯣꯏ ꯂꯧ ꯂꯣꯢꯅꯔꯦꯅꯦ
ꯎꯝ
ꯑꯣ ꯍꯧꯖꯤꯛꯒꯥꯟꯗꯤ ꯁꯥꯕꯁꯤꯗꯤꯒꯣ
ꯎꯝ
ꯅꯣꯏꯁꯨ ꯁꯥꯕ꯭ꯔꯣ
ꯑꯁ ꯁꯥꯢ ꯉꯁꯥꯏ ꯅꯣꯡ ꯃꯥꯡ ꯃꯪꯉ ꯈꯛꯇ ꯂꯩꯕꯅꯤ ꯍꯧꯖꯤꯛꯇꯤ ꯅꯨꯡꯁꯥ ꯑꯃꯨꯛ ꯊꯣꯛꯑꯦ
ꯅꯤꯑꯣꯝ ꯊꯥꯕꯗꯣ ꯑꯩꯅ ꯑꯁ ꯀꯞꯅꯤꯡꯉꯦ ꯁꯥꯃꯟꯗꯅ
ꯀꯞꯕꯒ ꯗꯨꯝ ꯂꯩ ꯔꯅ ꯀꯔꯤꯒꯤꯅꯣ ꯍꯪꯉꯗꯤ ꯁꯥꯕꯒꯤꯅꯤ
ꯍꯣꯏ ꯉꯔꯥꯡ ꯏꯆꯦ ꯑꯩꯈꯣꯏꯅꯤ ꯇꯨꯝꯕꯗꯣ ꯄꯨꯡ ꯑꯩꯗꯅꯦ ꯁꯥꯃꯟꯕꯒꯤ ꯇꯨꯝꯕ ꯌꯥꯗꯕꯩ ꯁꯥꯏꯌꯦ
ꯇꯨꯝꯕ ꯌꯥꯗ꯭ꯔꯗꯤ ꯕꯣꯜ ꯌꯦꯡꯅꯤꯡꯉꯥꯏ ꯆꯞ ꯆꯥꯔꯦꯅ
ꯕꯣꯜ ꯌꯦꯡꯕꯁꯨ ꯑꯩ ꯀꯅꯥꯁꯨ ꯄꯥꯝꯗꯦꯗ ꯍꯩꯅꯕꯤꯗꯣ ꯏꯁꯥꯗ ꯂꯩꯈ꯭ꯔꯕꯒꯤꯀꯣ
ꯑꯣ
ꯍꯩꯕꯨ ꯍꯩꯔꯗꯤ ꯁꯥꯟꯅꯩ
ꯑꯦ ꯑꯗꯨꯗꯤ ꯁꯤꯗ ꯍꯩꯅꯔꯣ ꯑꯗꯨꯝ ꯋꯥꯔꯤ ꯁꯥꯅꯤꯡꯉꯥꯏ
ꯗ꯭ꯔꯃꯥꯒꯨꯝꯕ ꯌꯦꯡꯉꯦꯕꯀꯣ
ꯑꯣ
ꯌꯦꯡꯕ ꯑꯗꯨꯕꯨ ꯌꯥꯝ ꯌꯦꯡꯕꯒꯤ ꯃꯤꯠꯁꯨ ꯁꯣꯛꯄ ꯃꯥꯜꯂꯦ
ꯑꯁ ꯁꯣꯛꯄ ꯇꯥꯕꯅꯤꯅꯦ
ꯑꯥ ꯃꯤꯠ ꯁꯣꯛꯄꯒꯤꯔ ꯈꯪꯗꯦ
ꯀꯔꯤ ꯐ꯭ꯔꯤꯗ ꯂꯩꯒꯦꯅꯦ ꯁꯤꯗꯕꯣ
ꯈꯪꯗ꯭ꯔꯦꯗ ꯅꯣꯏ ꯑꯣ ꯆꯥꯛ ꯀꯔꯤ ꯃꯊꯦꯜ
ꯑꯩ ꯉꯁꯥꯏ ꯍꯥꯏꯈ꯭ꯔꯦꯅ
ꯀꯥꯎꯒ꯭ꯔꯦ ꯀꯣꯛ ꯑꯣ ꯉꯔꯥꯡꯒꯤ ꯉꯥꯇꯣ
ꯉꯥ
ꯅꯪ ꯍꯥꯏꯔꯒ ꯁ꯭ꯋꯥꯏꯗ ꯉꯥ ꯃꯅꯝ ꯅꯝꯔꯛꯑꯦ
ꯁꯤꯗ ꯉꯥꯒꯤ ꯃꯅꯝꯗꯣ
ꯎꯝ ꯎꯝ ꯅꯪꯒꯤ ꯅꯪꯒꯤ ꯑꯦꯀꯥ꯭ꯎꯟ ꯍꯥꯏꯔꯛꯑꯣ ꯃꯅꯝ ꯈꯛꯇ ꯑꯣꯏꯔꯁꯨ ꯅꯪꯒꯤ ꯑꯦꯀꯥ꯭ꯎꯟꯗ ꯊꯥꯕꯤꯔꯛꯀꯦ
ꯁꯤ ꯖꯤꯄꯦ ꯅꯝꯕ꯭ꯔ ꯑꯣꯏꯔꯗꯤ ꯁꯤꯗꯁꯨ ꯑꯗꯨꯝ ꯊꯥꯔꯛꯀꯦ ꯃꯅꯝꯗꯨ
ꯍꯥꯎꯋꯦ ꯅꯪꯁꯨ ꯁꯤꯗ ꯑꯩꯅ ꯍꯋꯥꯏ ꯆꯝꯐꯨꯠꯇꯣ
ꯎꯝ
ꯍꯥꯞꯄꯛꯄ ꯎꯝ ꯎꯝ ꯆꯝꯐꯨꯠ ꯐꯨꯠꯄꯅꯦꯕ
ꯎꯝ ꯁꯛꯆꯥꯡ ꯐꯕ ꯍꯛꯆꯥꯡ ꯐꯕ ꯏꯟꯁꯥꯡꯅꯤꯅꯦ ꯍꯋꯥꯏꯗꯤ
ꯈꯪꯗꯦ ꯍꯛꯆꯥꯡ ꯐꯃꯟ
ꯎꯝ ꯄ꯭ꯔꯥꯏ ꯃꯤꯅꯤꯁ ꯇ꯭ꯔ ꯄ꯭ꯔꯥꯏꯝ ꯃꯤꯅꯤꯁꯇ꯭ꯔꯐꯥꯎ ꯆꯥꯛ ꯄꯥꯛ ꯆꯥꯕ ꯐꯪꯉꯔꯣꯏ
ꯑꯣ
ꯍꯥꯥ
ꯑꯗꯨ ꯑꯣꯏꯕ꯭ꯔꯥ ꯈꯪꯗꯦ ꯑꯁꯦꯡꯕ ꯄ꯭ꯔꯥꯏꯝ ꯃꯤꯅꯤꯁꯇ꯭ꯔꯒꯨꯝꯕ ꯑꯈꯣꯏꯗꯤ ꯆꯥꯛ ꯏꯟꯁꯥꯡ ꯑꯍꯥꯎꯕ ꯆꯥꯗ ꯑ
ꯑꯩꯈꯣꯏꯒꯤ ꯋꯥꯈꯟ ꯎꯝ ꯃꯣꯏꯁꯨ ꯆꯥꯔꯝꯒꯅꯤ ꯀꯩꯅꯣ
ꯈꯪꯗꯦꯗ ꯃꯤ ꯃꯤꯒꯤꯅꯤꯅ
ꯎꯝ ꯑꯛ ꯅꯪ ꯕꯣꯜꯗꯤ ꯁꯨꯞꯌꯦꯡ ꯌꯦꯡꯗ꯭ꯔꯦ
ꯌꯦꯡ ꯕꯣꯗꯤ ꯌꯦꯡꯉꯦ ꯑꯗꯨꯕꯨꯀꯣ ꯑꯩꯅ ꯍꯥꯏꯕꯗꯤ ꯍꯩꯇꯕ ꯍꯥꯏꯕ ꯇꯥꯔꯦ ꯑꯗꯨꯝ ꯌꯦꯡꯉꯁꯨ ꯕꯤꯠ ꯂꯩꯗꯕ ꯃꯤ ꯈꯪꯉꯦꯀꯣ ꯌꯥꯝꯅ ꯃꯤꯒꯨꯝꯅ ꯍꯩꯅ ꯌꯦꯡꯕꯗꯣ ꯅꯠꯇꯦꯕ
ꯏꯡꯍꯦ ꯑꯩꯒ ꯌꯦꯡꯅꯤꯡꯉꯥꯏ ꯂꯥꯛꯈ꯭ꯔꯣ ꯑꯗꯨꯗꯤ ꯑꯩꯅ ꯇꯥꯛꯄꯤꯔꯒꯦ ꯌꯦꯡꯅꯤꯡꯉꯥꯏ
ꯅꯪꯁꯨ ꯕꯣꯜ ꯁꯥꯟꯅꯕ꯭ꯔꯥ
ꯌꯥꯝ ꯍꯩꯕꯗꯤ ꯅꯠꯇꯦꯗ ꯑꯗꯨꯝ ꯁꯥꯟꯅꯕꯗꯤ ꯁꯥꯟꯅꯩ
ꯀꯥꯎꯕ ꯍꯩꯌꯦ ꯍꯥꯏꯕꯗꯤꯀꯣ
ꯍꯩꯔꯗꯤ ꯁꯤꯗꯕꯨ ꯑꯗꯨꯝ ꯂꯣꯏꯒꯗ꯭ꯔꯣꯅꯦ
ꯅꯪꯒꯤ ꯃꯤꯡꯗꯣ ꯌꯥꯎꯔꯝꯃꯗꯤ
ꯎꯝ ꯑꯦꯁ ꯍꯩꯕꯨ ꯍꯩꯔꯗꯤ ꯁꯤꯗ ꯂꯩꯇ꯭ꯔꯦ ꯑꯗꯨꯝ
ꯍꯣꯏ ꯗꯨꯃꯥꯏ ꯗꯨꯝ
ꯅꯪꯗꯤ ꯀꯔꯤ ꯀꯔꯤ ꯊꯕꯛ ꯍꯥꯥ
ꯅꯨꯡꯁꯤꯠꯀꯤ ꯃꯈꯣꯟ‌ ꯇꯥꯏꯑꯦꯕ
ꯅꯨꯡꯁꯤꯠꯀꯤ ꯃꯈꯣꯠ ꯇꯥ ꯑꯁ ꯃꯄꯥꯟꯗ ꯐꯝꯕꯒꯤꯅꯤꯅꯦ
ꯍꯣꯏ ꯒ꯭ꯔꯨꯞ ꯒ꯭ꯔꯨ ꯒ꯭ꯔꯨ ꯒ꯭ꯔꯨ ꯇꯥꯏꯑꯦꯕ
ꯑꯣ
ꯑꯩꯀꯤꯟ ꯇꯥꯗ꯭ꯔꯦ
ꯎꯝ ꯍꯧꯖꯤꯛꯅ ꯑꯃꯨꯛ ꯕꯦꯔꯦꯟꯗꯥꯗ ꯆꯪꯕ
ꯑꯣ ꯍꯨꯏꯅꯦꯍꯦ
ꯅꯨꯡꯁꯤꯠꯁꯨ ꯈꯔ ꯂꯦꯞꯄꯒꯤꯅꯦ ꯍꯧꯖꯤꯛ
ꯑꯣꯏꯔꯃꯅꯤ
ꯑ ꯃꯣꯏꯁꯨ ꯈꯔ ꯈꯔ ꯑꯗꯨꯝ ꯇꯥꯕꯖꯥꯠꯅꯤꯅ
ꯑ ꯒ꯭ꯌꯥꯟ ꯇꯥ ꯒ꯭ꯌꯥꯟ ꯇꯥꯕ
ꯎꯝ ꯊꯕꯛꯀꯨꯝꯕꯗꯤ ꯇꯧꯗꯦ ꯅꯪꯗꯤ ꯑꯗꯨꯝ ꯐ꯭ꯔꯤꯗ ꯂꯩꯔꯦ
ꯑꯩꯅ ꯄꯨꯟꯁꯤꯁꯦ ꯅꯨꯡꯉꯥꯏꯕꯁꯦ ꯀꯔꯤꯔꯣ
ꯅꯨꯡꯉꯥꯏꯊꯣꯛꯀꯗꯕꯅꯤ ꯀꯩꯅꯣ
ꯐ꯭ꯔꯤꯗ ꯐ꯭ꯔꯤꯗ ꯉꯥꯛꯇ ꯂꯩꯕ
ꯎꯝ ꯌꯥꯝ ꯌꯥꯝ ꯇꯦꯟꯕ ꯄꯨꯟꯁꯤꯗꯕꯨ ꯅꯨꯡꯉꯥꯏꯊꯣꯛꯀꯗꯕꯅꯤ
ꯄꯩꯁꯥ ꯂꯩꯇꯔꯗꯤ ꯌꯥꯗꯦꯅꯦ ꯅꯠꯇꯔꯥ
ꯑꯗꯨꯁꯨ ꯆꯨꯝꯃꯦꯅꯦ
ꯄꯩꯁꯥ ꯊꯣꯛꯇ꯭ꯔꯗꯤꯀꯣ ꯅꯨꯡꯉꯥꯏꯕꯁꯨ ꯌꯥꯗꯕ
ꯄꯩꯁꯥꯒꯤꯅꯤꯅꯦ ꯃꯤꯁꯤꯡꯅ ꯋꯥꯅꯔꯤꯁꯦ
ꯑꯁꯦꯡꯕ ꯑꯁꯤꯗꯅꯤ ꯅꯣꯏ ꯍꯧꯖꯤꯛ ꯁꯥꯗꯤ ꯁꯥꯕ꯭ꯔꯣ ꯅꯣꯏ ꯔꯣꯝꯁꯨ ꯍꯧꯖꯤꯛ
ꯎꯏꯁ ꯁꯥꯗ꯭ꯔꯗꯤ ꯀꯩꯅꯣ ꯁꯝꯃꯔꯅꯤꯅꯦ ꯑꯩꯈꯣꯏꯗꯁꯨ
ꯍꯥꯏꯗꯤ ꯅꯪ ꯉꯁꯤꯗ ꯂꯩꯗꯕ꯭ꯔꯣ ꯍꯥꯏꯔ
ꯅꯣꯏ ꯑ ꯅꯣꯏ ꯃꯐꯝꯗ ꯈꯛꯇ ꯁꯝꯃꯔ ꯑꯣꯏꯗꯦꯅꯦ ꯁꯤꯗꯁꯨ ꯁꯝꯃꯔꯅꯤꯅꯦ
ꯆꯨꯝꯃꯦ ꯑꯗꯨꯕꯨꯗꯤ ꯑꯗꯨ ꯑꯣꯏꯔꯁꯨ ꯃꯥ ꯕꯦꯔꯦꯟꯗ ꯐꯝꯕꯗ ꯏꯪꯕ꯭ꯔꯥ ꯍꯥꯏꯕꯅꯤꯗ
ꯑꯣ ꯈꯔꯕꯨꯗꯤ ꯏꯪꯉꯤ ꯁꯥꯕꯕꯨꯗꯤ ꯑꯗꯨꯝ ꯁꯥꯔꯤ
ꯑꯩꯅ ꯉꯔꯥꯡ ꯐꯖꯅ ꯇꯨꯝꯗꯕꯒꯤ ꯇꯨꯝꯅꯤꯡꯕ ꯇꯨꯝꯅꯤꯡꯉꯁꯨ ꯁꯥꯕꯒꯤꯀꯣ ꯃꯪꯪꯂꯥꯛꯅꯕꯗꯣ ꯑꯗꯨꯅꯤꯕ
ꯍꯣꯏꯅꯦ
ꯑꯗꯨꯒꯨꯝꯕ ꯌꯥꯝ ꯇꯧꯋꯦꯕ ꯑꯗꯨꯏ ꯀꯤꯕ
ꯑꯗꯨꯅꯦ ꯋꯥꯔꯤ ꯁꯥꯑꯣ ꯍꯥꯏꯕꯒꯤꯅꯦ ꯑꯗꯨꯗꯣ
ꯋꯥꯔꯤꯗꯤ ꯑꯗꯨꯝ ꯁꯥꯔ ꯂꯣꯏꯔꯦ ꯍꯣꯏ ꯅꯣꯏꯁꯨ ꯑꯗꯨꯃꯥꯏꯅ ꯇꯧꯗ꯭ꯔꯣ ꯁꯤꯗ ꯊꯨꯝꯕꯗꯤ ꯑꯗꯨꯃꯥꯏꯅ ꯇꯧꯗ꯭ꯔꯣ
ꯑꯁ ꯇꯨꯨꯝꯕ ꯌꯥꯗꯦ ꯁꯥꯏ
ꯍꯣꯏ
ꯂꯥꯁ ꯂꯥꯁꯇ ꯑꯗꯝꯁꯨꯗ ꯇꯨꯝꯕ ꯇꯥꯔꯕꯅꯤ
ꯑꯁꯦꯡꯕꯀꯣ
ꯑꯁꯦꯡꯕ ꯑꯗꯨ ꯑꯗꯨꯝ ꯈꯜꯂꯛꯄ ꯃꯇꯝ ꯌꯥꯎꯕꯅꯤ ꯁꯥꯃꯟꯕꯒꯤ
ꯑꯗꯨꯁꯨ ꯕꯦꯗꯁꯤꯠ ꯂꯩꯕꯅꯤꯅ
ꯈꯪꯗꯦ
ꯅꯝ ꯁꯨꯠꯅ ꯕꯦꯁꯅꯦ
ꯁꯦꯡꯕ ꯑꯗꯨꯗꯤ ꯀꯅꯥꯝꯇ ꯂꯩꯗꯕ ꯃꯐꯝꯗ ꯂꯩꯒꯗꯕ
ꯎꯝ ꯊꯟꯇ ꯑ ꯖꯪꯒꯜꯗ ꯂꯩꯔꯗꯤ ꯑꯗꯨꯝ ꯂꯩꯕ ꯌꯥꯕ
ꯎꯝ
ꯑꯗꯨꯁꯨ ꯀꯥꯡꯅ ꯌꯥꯔꯣꯏꯅꯦ
ꯍꯩꯌꯦ ꯋꯥꯔꯤ ꯁꯅꯕ ꯌꯥꯝ ꯅꯨꯡꯉꯥꯏꯔꯤ
ꯍꯥꯥ
ꯐꯣꯟ ꯋꯥꯔꯤ ꯁꯥꯟꯅꯕ ꯌꯥꯝ ꯅꯨꯡꯉꯥꯏꯌꯦꯕ
ꯑꯗꯨꯝ ꯋꯥꯔꯤ ꯁꯥꯅꯤꯉꯥꯏ ꯇꯧꯕꯅꯤꯅ ꯁꯥꯕ ꯇꯥꯕꯅꯤꯅꯦ
ꯎꯝ
ꯅꯨꯡꯁꯤꯠꯅ ꯂꯥꯛꯄ ꯀꯥꯟꯗ ꯋꯤꯟꯗꯣ ꯑꯃ ꯑꯅꯤꯈꯛ ꯂꯩꯕꯁꯨ ꯑꯃꯨꯛꯀ ꯊꯤꯟꯕꯤꯌꯦꯅ
ꯑꯁ
ꯈꯣꯏꯁꯨ ꯉꯃꯦꯕꯕꯣ ꯑ
ꯀꯥꯡꯈꯟꯒ ꯊꯥꯗ꯭ꯔꯗꯤ ꯃꯤꯕꯨ ꯄꯥꯏꯔꯒ ꯆꯠꯀꯗꯕ ꯀꯥꯡ ꯀꯅꯦꯔ ꯀꯥꯔꯤꯔ ꯈꯪꯁꯦ
ꯖꯔꯀꯤꯟ ꯄꯥꯏꯔꯒ ꯂꯥꯛꯄ꯭ꯔꯥ
ꯀꯥꯡꯗꯕꯣ ꯑꯗꯨ ꯑꯩꯅ ꯅꯍꯥꯟꯗꯣ ꯁꯣꯛꯅꯤꯡꯕꯒꯤ ꯌꯥꯝ ꯍꯥꯠꯂꯦꯕ ꯄꯦꯄꯔꯗ ꯊꯝꯃꯤꯅꯦ ꯑꯗꯨꯐꯥꯎ ꯀꯤꯗ꯭ꯔꯦ
ꯃꯣꯏ ꯃꯌꯨꯝꯗꯁꯨ ꯈꯔ ꯈꯔ ꯄꯨꯒꯦꯅ ꯖꯔꯀꯤꯟ ꯃꯌꯥꯝ ꯄꯥꯏꯔꯒ ꯂꯥꯛꯄ꯭ꯔꯥ
ꯁꯥꯇꯦ ꯀꯅ